ꯑ꯫
ꯍꯧꯒꯠꯂꯕꯣ꯫
ꯅꯥ꯫
ꯍꯥꯥ꯫
ꯊꯥꯔꯤꯌꯦ꯫
ꯍꯧꯒꯠꯇ꯭ꯔꯤꯌꯦ ꯍꯥꯏꯕ꯫
ꯍꯧꯒꯠꯇ꯭ꯔꯤꯌꯦ꯫
ꯏꯁ ꯌꯥꯍꯧ ꯌꯥꯝ ꯊꯦꯡꯉꯤꯀꯣ ꯅꯪꯁꯨ꯫
ꯍꯥꯥ꯫
ꯌꯥꯍꯧ ꯌꯥꯝ ꯊꯦꯡꯉꯦ ꯍꯥꯏꯕ ꯅꯪꯁꯨ ꯑꯩꯁꯨ ꯍꯧꯒꯠꯇ꯭ꯔꯤꯌꯦ ꯆꯞ ꯃꯥꯟꯅꯩ ꯏꯕꯅꯤ꯫
ꯍꯥ ꯃꯪꯒꯗꯤ ꯃꯪꯗ꯭ꯔꯣ꯫
ꯍꯤ ꯍꯤ꯫ ꯍꯧꯒꯠꯇ꯭ꯔꯤꯕꯣ꯫
ꯍꯧꯒꯠꯇ꯭ꯔꯤꯌꯦ ꯅꯪ ꯃꯪ ꯃꯪꯗ꯭ꯔꯣ
ꯑꯣ ꯌꯦꯡꯕꯒꯤꯔꯣ
ꯍꯣꯏ ꯉꯔꯥꯡꯗꯤ ꯕꯣꯜ ꯌꯦꯡꯗꯦꯗ ꯑꯗꯨꯏ ꯍꯧꯒꯠ ꯑꯗꯨꯏꯁꯨ ꯍꯧꯒꯠꯅꯤꯡꯗꯕꯒꯤꯅꯦ ꯅꯪ ꯌꯦꯡꯕ꯭ꯔꯣ ꯕꯣꯜ ꯇꯥꯕ꯭ꯔꯣ ꯍꯜꯂꯣ
ꯇꯥꯕ꯭ꯔꯣ
ꯍꯜꯂꯣ ꯇꯥꯗ꯭ꯔꯣ
ꯑꯣ ꯑꯣ ꯇꯥꯔꯦ
ꯏꯁ ꯀꯩꯅꯣ ꯅꯪꯗꯤ ꯌꯦꯡꯗ꯭ꯔꯣꯕꯣ
ꯑꯁ ꯅꯦꯠꯋꯥꯔ꯭ꯛ ꯅꯨꯡꯉꯥꯏꯇꯕ ꯃꯥꯜꯂꯦꯗ
ꯅꯨꯡꯉꯥꯏꯍꯦ ꯑꯩꯗꯤ ꯌꯥꯝ ꯅꯨ
ꯌꯥꯝ ꯇꯞꯅ ꯇꯥꯑꯦ ꯅꯪꯒꯤ ꯈꯣꯟꯖꯦꯜꯅ
ꯑꯗꯣ ꯁꯦꯡꯅꯗꯤ ꯇꯥꯕ ꯅꯠꯇ꯭ꯔꯣ
ꯏꯁ ꯍꯀꯥꯝ ꯀꯥ ꯆꯠꯂꯗꯅ ꯅꯣꯛꯀꯅꯣ ꯅꯪ ꯌꯥꯝ ꯅꯣꯛꯀꯟꯕ ꯃꯤ ꯃꯥꯂꯦꯀꯣ ꯈꯤꯇꯪ ꯍꯥꯏꯕ ꯌꯥꯗꯦ ꯍꯦꯛꯇ ꯅꯣꯛ ꯑꯦ ꯅꯪꯁꯦ
ꯍꯤꯍꯤ
ꯅꯣꯛꯀꯟꯕꯤ
ꯍꯥꯎ
ꯑꯩ ꯌꯥꯝꯅ ꯈꯠꯄ ꯃꯤ ꯃꯥꯜꯂꯦ ꯑꯃꯨꯛ
ꯑꯥ ꯌꯥꯝ ꯈꯠꯄꯅꯦ ꯑꯩꯗꯤ
ꯀꯥꯏꯗ ꯍꯧꯒꯠꯂꯣ ꯀꯩꯅꯣ
ꯅꯪ ꯍꯥꯟꯅ ꯍꯧꯒꯠꯂꯣ
ꯑꯩ ꯍꯧꯒꯠꯂꯦꯅꯥ ꯍꯧꯒꯠꯂꯦ ꯑꯩꯗꯤ ꯍꯧꯒꯠꯂꯒ ꯃꯥꯏ ꯃꯤꯠꯀ ꯇꯥꯕ ꯂꯣꯏ ꯂꯣꯏꯈ꯭ꯔꯦ ꯉꯁꯥꯏꯅ
ꯑꯗꯨꯒ ꯑꯃꯨꯛ ꯇꯨꯝꯕ
ꯇꯨꯝꯕ ꯅꯠꯇꯦ ꯐꯃꯨꯡꯗ ꯂꯩꯔꯒ ꯐꯣꯟ ꯌꯦꯡꯉꯒ ꯂꯩꯕꯅꯦ
ꯍꯧꯒꯠꯄ ꯀꯧꯗꯦꯀꯣ ꯑꯗꯨꯒꯨꯝꯕꯗꯣ
ꯍꯥꯥ
ꯍꯧꯒꯠꯄ ꯀꯧꯗꯦꯕ
ꯍꯧꯒꯠꯂꯦꯗ ꯀꯨꯏꯔꯦ ꯑꯩ ꯉꯁꯥꯏ ꯄꯨꯡ ꯇꯔꯨꯛꯇꯒꯤ ꯍꯧꯒꯠꯈ꯭ꯔꯕꯅꯦ
ꯃꯣꯝ ꯁꯤꯟꯕꯗꯨꯕꯨ
ꯉꯜꯂꯦꯅ ꯑꯩꯅ ꯑꯃꯨꯛ ꯐꯃꯨꯡꯗ ꯑꯗꯨꯝ ꯐꯣꯟ ꯄꯥꯏꯔꯒ ꯂꯩꯕꯅꯤꯅ
ꯅꯣꯏ ꯍꯦꯔꯣꯗ ꯀꯣꯜ ꯇꯧꯑꯣꯗꯅꯥ
ꯍꯦꯔꯣꯗꯣ ꯐꯣꯟ ꯄꯥꯏꯈꯠꯄꯤꯗ꯭ꯔꯦ ꯅꯪꯗꯤ ꯇꯧꯕ꯭ꯔꯣ
ꯇꯧꯗꯦꯗ
ꯋꯤꯁꯀ ꯄꯤꯔꯛꯇ꯭ꯔꯣ ꯅꯣꯏꯗꯤ
ꯄꯤꯔꯛꯇꯦ ꯃꯥꯗꯤ ꯊꯕꯛ ꯌꯥꯝ ꯆꯤꯟꯕꯅꯦ
ꯑꯁ ꯊꯕꯛ ꯌꯥꯝ ꯐꯕ ꯃꯥꯜꯂꯦꯀꯣ ꯅꯣꯏ ꯍꯦꯔꯣꯁꯨ
ꯐꯃꯟꯗꯅ
ꯅꯪꯁꯨ ꯐꯕ ꯑꯃ
ꯅꯪꯁꯨ ꯐꯕ ꯃꯥꯁꯨ ꯐꯕ ꯂꯣꯏꯔꯦ ꯅꯣꯏꯗꯤ ꯂꯥꯛꯃꯤꯟꯅꯔꯗꯤꯒꯣ ꯄꯩꯁꯥ ꯌꯥꯝ ꯄꯥꯏꯒꯗꯕ ꯃꯥꯜꯂꯦ
ꯄꯩꯁꯥ ꯄꯥꯢꯔꯣꯢꯗ
ꯑꯁꯦꯡꯕꯅꯦ ꯊꯕꯛ ꯀꯟꯕꯁꯤꯡꯗꯤ ꯄꯩꯁꯥ ꯄꯥꯏꯕꯅꯦ ꯑꯩꯈꯣꯏꯗꯧꯅ ꯇꯜꯂ ꯂꯩꯔꯒ ꯀꯗꯥꯏꯗꯒꯤ ꯄꯩꯁꯥ ꯅꯣꯅꯦ ꯇꯣꯏꯅꯣ ꯃꯤꯗꯤ ꯏꯅꯥ ꯌꯥꯝ ꯈꯨꯟꯒꯗꯕ ꯃꯥꯜꯂꯤꯒꯣ ꯊꯦꯡꯅ ꯇꯨꯝꯕ꯭ꯔꯥ
ꯉꯟꯅ ꯇꯨꯃꯦ
ꯑꯗꯨꯒ ꯀꯔꯤꯒꯤ ꯇꯨꯡꯁꯤꯠ ꯐꯥꯗ꯭ꯔꯤꯕ ꯅꯪꯁꯨ ꯇꯨꯝꯕꯗꯤ ꯑꯦ ꯑꯩꯅꯔꯣ ꯆꯩ ꯆꯥꯒꯅꯤ ꯅꯪ ꯍꯧꯒꯠꯇꯤ ꯍꯧꯒꯠꯈ꯭ꯔꯦ ꯅꯪ ꯅꯪ ꯉꯁꯤ ꯀꯔꯤꯒꯤ ꯊꯦꯛꯅ ꯍꯧꯒꯠꯄ꯭ꯔꯣ ꯅꯍꯥꯟꯈꯩꯗꯤ ꯉꯒꯟ ꯉꯟꯅ ꯍꯧꯒꯠꯂꯦ ꯍꯥꯏꯗꯅ
ꯑꯩꯗꯤ ꯌꯥꯍꯧ ꯊꯦꯡꯕꯅꯦ
ꯅꯆꯤꯟꯊꯤꯒꯅꯨ ꯑꯩꯉꯣꯟꯗꯒꯤꯗꯤ ꯉꯟꯕꯅꯦ ꯅꯪꯁꯦ
ꯎꯝ
ꯉꯔꯥꯡ ꯈꯔ ꯊꯦꯡꯅ ꯇꯨꯝꯕ ꯃꯥꯜꯂꯦ ꯅꯪꯁꯨ ꯅꯣꯏ ꯍꯤꯔꯣꯗ ꯇꯨꯝ
ꯉꯁꯤ ꯍꯅꯨꯕꯤ ꯑꯃ ꯁꯤꯔꯦ
ꯑꯁ ꯀꯩꯗꯧꯕꯒꯤꯔꯣ ꯀꯔꯤꯅꯥꯕ
ꯂꯤꯕꯔ
ꯑꯣ ꯂꯤꯚꯔ ꯍꯣꯏꯅꯦ ꯅꯪ ꯆꯠꯇꯣꯏꯔꯣ
ꯍꯣꯏ ꯆꯠꯀꯅꯤ ꯑꯈꯣꯏ ꯌꯨꯝ ꯃꯅꯥꯛꯇꯅꯦꯕꯀꯣ ꯌꯥꯝ ꯅꯥꯛ ꯅꯥꯏꯌꯦꯕ
ꯑꯣ ꯑꯣ ꯑꯁ ꯆꯍꯤ ꯀꯌꯥ ꯁꯨꯔꯕꯅꯣ
ꯁꯕꯦꯟꯇꯤꯒꯨꯝꯕ ꯁꯨꯔꯝ
ꯑꯣ ꯑꯉꯥꯡꯗꯤ ꯅꯠꯇ꯭ꯔꯦꯅꯦ ꯌꯥꯝ ꯅꯨꯡꯉꯥꯏꯇꯦ ꯆꯠꯄꯤꯌꯨꯀꯣ
ꯎꯝ
ꯅꯪꯗꯤ ꯅꯪꯗꯤ ꯅꯕꯣꯛ ꯅ ꯄꯨꯨꯒ ꯂꯩꯔꯤꯕ꯭ꯔꯣ
ꯕꯣꯛꯇꯤ ꯁꯤꯈ꯭ꯔꯦꯗ ꯢꯄꯨꯗꯤ ꯂꯩꯔꯤ
ꯑꯁ ꯑꯩꯒ ꯆꯞ ꯃꯥꯟꯅꯩꯍꯦ ꯑꯩꯁꯨꯅꯦ ꯏꯃꯥꯒꯤꯗꯤ ꯄꯨꯄꯨ ꯂꯩꯔꯤꯌꯦ ꯑꯗꯨꯒ ꯏꯄꯥꯒꯤꯅ ꯏꯕꯣꯛ ꯂꯩꯩꯔꯤ ꯑꯃꯃꯝ ꯂꯩꯌꯦ ꯑꯩꯈꯣꯏꯗꯤ ꯐꯠꯇ꯭ꯔꯣ
ꯏꯕꯣꯛ ꯑꯅꯤꯃꯛ ꯁꯤꯈ꯭ꯔꯦ
ꯑꯣ ꯑꯗꯨꯒ ꯄꯨꯄꯨꯅ ꯑꯅꯤꯃꯛ ꯂꯩꯕ
ꯑꯎ
ꯋꯥꯎ ꯑꯩꯒꯤꯗꯤ ꯑꯃꯃꯝ ꯂꯩꯌꯦ ꯑꯃꯃꯝ ꯁꯤꯈ꯭ꯔꯦ
ꯐꯩ
ꯃꯁꯛꯀ ꯈꯪꯍꯧꯗꯦꯗ ꯑꯩꯈꯣꯏ ꯀꯩꯅꯣꯒꯤꯗꯤ ꯏꯃꯥꯒꯤ ꯑꯩꯈꯣꯏ ꯏꯃꯥꯒꯤ ꯃꯃꯥꯗꯣ ꯕꯣꯕꯣꯛꯇꯣ ꯃꯁꯛꯁꯨ ꯈꯪꯍꯧꯗꯦ ꯑꯩꯈꯣꯏ ꯄꯣꯛꯇ꯭ꯔꯤꯉꯩꯗꯒꯤ ꯍꯣꯏ ꯑꯩꯈꯣꯏ ꯄꯣꯛꯇ꯭ꯔꯤꯉꯩꯗꯒꯤ ꯁꯤꯈ꯭ꯔꯦ ꯍꯥꯏꯔꯦ ꯐꯣꯇꯣꯁꯨ ꯐꯣꯇꯣꯗꯗꯤ ꯎꯑꯦ ꯑꯗꯨ ꯐꯣꯇꯣꯗ ꯎꯕꯗꯣ ꯑꯍꯟ ꯑꯣꯏꯔꯤꯉꯩ ꯀꯥꯟꯒꯤ
ꯎꯝ
ꯅꯪꯗꯤ ꯂꯣꯏꯅ ꯃꯁꯛ ꯈꯪꯍꯧꯕ꯭ꯔꯣ
ꯍꯣꯏ ꯈꯪꯍꯧꯋꯦ
ꯑꯁ ꯌꯥꯝ ꯐꯩꯅꯦ ꯃꯁꯛ ꯐꯖꯔꯝꯒꯅꯤꯀꯣ ꯅꯪꯗꯧꯅ ꯅꯃꯥꯒ ꯅꯨꯄꯥꯒ ꯐꯖꯔꯤꯗꯣ ꯃꯣꯏ ꯐꯖꯕꯒꯤꯅꯦ
ꯑ
ꯑꯁ ꯅꯪꯁꯨ ꯅꯣꯛ
ꯌꯥꯝ ꯊꯤꯕꯔꯦ ꯑꯩꯗꯤ
ꯌꯥꯝ ꯐꯖꯩꯩꯅ ꯅꯨꯄꯥꯁꯤꯡ ꯌꯥꯝ ꯇꯥꯟꯅꯩ ꯍꯥꯏꯕ ꯄꯥꯎ ꯇꯥꯏꯗ
ꯍꯥꯁ
ꯑꯟ ꯅꯣꯟ ꯅꯝꯕꯔ ꯈꯛꯇ ꯌꯥꯝ ꯂꯥꯛꯑꯦ ꯍꯥꯏꯗ ꯃꯤꯗꯤ
ꯇꯥꯅꯤꯡꯗꯦꯗ
ꯑꯁꯦꯡꯕꯅꯦ ꯉꯁꯤ ꯀꯔꯤ ꯀꯔꯤ ꯇꯧꯗꯣꯏꯔꯣ ꯌꯨꯝ ꯂꯩꯗꯣꯏꯔꯣ ꯑꯣ ꯁꯤꯕꯩ ꯌꯨꯝ ꯆꯠꯀꯗꯕꯀꯣ
ꯑꯥ
ꯐꯩꯌꯦ ꯐꯩꯌꯦ ꯆꯠꯂꯣ ꯆꯠꯂꯣ ꯅꯣꯏ ꯑꯗꯣ ꯅꯨꯃꯤꯠ ꯃꯉꯥꯅꯤ ꯁꯨꯕꯒꯤꯗꯣ ꯇꯧꯏꯀꯣ ꯅꯣꯏꯁꯨ
ꯑꯣ ꯗꯨꯃꯥꯏ ꯇꯧꯋꯦ
ꯎꯝ ꯑꯗꯨꯗꯤ ꯅꯪ ꯈꯔ ꯀꯨꯏꯅ ꯌꯨꯝꯗ ꯂꯩꯒꯗꯕ ꯃꯥꯜꯂꯦꯀꯣ ꯍꯟꯗꯛ
ꯑ ꯆꯥꯔꯅꯤ ꯅꯃꯦꯡ ꯉꯁꯤ
ꯈꯪꯗꯦꯗ ꯑꯁ ꯊꯣꯡꯕꯒꯁꯦ ꯇꯜꯂꯦꯗ ꯍꯋꯥꯏ ꯆꯥꯒꯦ ꯅꯪꯗꯤ
ꯃꯤ ꯍꯤꯟꯖꯥꯡ ꯆꯥꯒꯅꯤ ꯑꯩꯗꯤ
ꯀ꯭ꯔꯤꯕ
ꯉꯔꯥꯡꯒꯤ ꯍꯤꯟꯖꯥꯡ
ꯑꯗꯨꯒꯨꯝꯕ ꯍꯟꯗꯛꯇꯤ ꯁꯃꯥꯔ ꯊꯣꯛꯈ꯭ꯔꯕꯅꯤꯅ ꯆꯥꯒꯅꯨ ꯀꯣ ꯅꯪ ꯄꯨꯛ ꯐꯂꯣꯏ ꯑꯩꯗꯤ ꯆꯥꯕ ꯂꯦꯞꯈ꯭ꯔꯕꯅꯦ ꯑꯩꯗꯤ ꯍꯟꯗꯛ ꯑꯩꯗꯤ ꯍꯟꯗꯛ ꯅꯣꯏꯕꯒꯤ ꯅꯨꯡꯗꯥꯡ ꯆꯥꯛ ꯆꯥꯗ꯭ꯔꯦ ꯅꯨꯡ ꯏꯚꯤꯅꯤꯡ ꯋꯥꯏꯔꯝ ꯆꯥꯔꯦꯗꯅ
ꯎꯝ
ꯐꯔꯛ ꯌꯥꯝ ꯇꯥꯔꯒ ꯆꯥꯈ꯭ꯔꯅꯤꯕꯀꯣ ꯑꯩꯗꯣ ꯂꯥꯝ ꯂꯥꯝꯕꯒꯤ ꯑꯗꯨꯒ ꯑꯃꯨꯛ ꯊꯣꯡꯕꯁꯨ ꯇꯜꯂꯅꯤ ꯑꯗꯨꯒꯤ ꯑꯗꯨꯝ ꯆꯥꯗ꯭ꯔꯦ ꯈꯔ ꯀꯪꯕ꯭ꯔꯥ ꯌꯦꯡꯒꯦ ꯁꯨꯃꯥꯏꯟ ꯇꯧꯔꯒ ꯅꯪꯗꯤ ꯄꯨꯡ ꯀꯌꯥꯗ ꯆꯠꯀꯅꯤ
ꯑꯔꯥꯗ
ꯑꯣ ꯂꯩꯗꯤ ꯂꯩꯔꯤꯅꯦ ꯑꯗꯨꯗꯤꯀꯣ ꯑꯁ ꯌꯥꯝ ꯊꯦꯡꯅ ꯆꯠꯂꯤꯍꯦ ꯅꯪꯁꯨ ꯅꯣꯏ ꯃꯅꯥꯛꯇꯅꯤ ꯍꯥꯏꯔꯒ ꯉꯁꯥꯏꯗꯒꯤ ꯊꯣꯛꯄ ꯌꯥꯔꯕꯅꯤ
ꯆꯠꯂꯁꯤ ꯂꯥꯛꯑꯣ ꯅꯪꯁꯨ
ꯑꯁ ꯌꯥꯝ ꯂꯥꯞꯄꯦ ꯑꯩ ꯂꯥꯛꯑꯗꯤ ꯅꯪ ꯐꯤꯅꯨꯔꯦꯜ ꯂꯣꯏ ꯂꯣꯏꯈ꯭ꯔꯅꯤꯌꯦ
ꯂꯣꯏꯈ꯭ꯔꯁꯨ ꯌꯥꯏꯅ
ꯅꯣꯏ ꯌꯨꯝꯗ ꯀꯣꯏꯔꯛꯎ ꯍꯥꯏꯕ꯭ꯔꯣ
ꯀꯣꯏꯔꯛꯑꯣꯅꯦ ꯌꯥꯏꯑꯌꯦ ꯑꯩꯒꯤꯗꯤ
ꯀꯣꯏꯐꯝ ꯌꯥꯝ ꯂꯩ ꯑꯣ
ꯒꯥꯔꯗꯦꯟꯗꯤ ꯌꯥꯝ ꯂꯩ
ꯑꯣ ꯑꯩꯗꯤ ꯉꯥ ꯐꯥꯅꯤꯡꯉꯦ
ꯉꯥ ꯐꯥꯅꯤꯡꯉꯦ
ꯑꯥ ꯉꯥ ꯉꯥ ꯐꯥꯕ ꯃꯐꯝ ꯂꯩꯕ꯭ꯔꯣ
ꯇꯨꯔꯦꯟꯗ ꯇꯥꯔꯦ ꯗꯨꯗꯤ
ꯀꯔꯤꯁꯨ ꯀꯥꯏꯗꯦ ꯇꯨꯨꯔꯦꯟ ꯏꯁꯤꯡ ꯌꯥꯝ ꯍꯟꯗꯛꯇꯤ ꯏꯁꯤꯡ ꯌꯥꯝꯂꯝꯒꯅꯤꯌꯦ ꯅꯣꯡ ꯇꯥꯕꯒꯤ ꯀꯣ ꯐꯥꯕ ꯌꯥꯒꯗꯕ ꯃꯥꯟꯗꯦ ꯌꯥꯒꯗ꯭ꯔꯣ
ꯃꯇꯥꯏꯗ ꯐꯥꯕ ꯌꯥꯏꯅ
ꯑꯣ ꯀꯔꯤꯀꯔꯤ ꯄꯨꯔꯒ ꯆꯠꯇꯣꯏꯔꯥ ꯃꯩ ꯆꯤꯡꯕꯒꯤꯗ‌ꯣ ꯄꯨꯗꯣꯏꯔꯥ ꯅꯠꯇ ꯑꯗꯨꯝ ꯀꯔꯤꯁꯨ ꯄꯨꯗ꯭ꯔꯒ ꯆꯠꯄꯥ ꯌꯥꯕ꯭ꯔꯣ ꯉꯥ ꯉꯥ ꯊꯝ ꯉꯥ ꯊꯝꯐꯝ ꯈꯛꯇ ꯄꯥꯏꯔꯒ ꯆꯠꯄ ꯌꯥꯕ꯭ꯔꯣ
ꯀꯩꯅꯣꯁꯨ ꯐꯪꯉꯝꯅꯤꯀꯣ ꯎꯝ ꯉꯥꯅꯦ ꯑꯇꯩ ꯑꯇꯩꯁꯨ ꯐꯪꯒꯅꯤꯀꯣ ꯂꯣꯛ ꯆꯠꯂꯗꯤ ꯑꯦꯟꯖꯥꯡꯁꯨ ꯊꯤꯕ ꯌꯥꯔꯕꯅꯤ
ꯄꯤꯔꯨꯛ ꯂꯧꯕ ꯆꯠꯄꯁꯨ ꯌꯥꯔꯅꯤ
ꯍꯣꯏ ꯑꯁ ꯆꯠꯅꯤꯡꯉꯦ ꯄꯤꯔꯨꯛꯁꯨ ꯍꯥꯎꯕꯅꯦꯍ‌ꯦ ꯁꯤꯡꯖꯨ ꯆꯥꯏꯗ ꯀꯔꯤꯒꯤ ꯆꯥꯔꯣꯏꯗ꯭ꯔꯥ ꯁꯤꯡꯖꯨꯁꯨ ꯆꯥꯏꯌ‌ꯦ ꯆꯝꯐꯨꯠꯁꯨ ꯆꯥꯏꯌ‌ꯦ ꯏꯔꯣꯟꯕꯁꯨ ꯆꯥꯏꯌ‌ꯦ ꯌꯥꯝ ꯍꯥꯎꯋꯦ ꯅꯪꯗꯤ ꯄꯥꯝ ꯅꯪꯁꯨ ꯄꯥꯝꯕ꯭ꯔꯥ
ꯑꯝ ꯅꯣꯡꯃ ꯂꯥꯛꯑꯣ ꯑꯗꯨꯗꯤ
ꯍꯣꯏ ꯑꯗꯨꯒꯨꯝꯕ ꯂꯧꯕ ꯆꯥꯅꯤꯡꯉꯥꯏ ꯂꯥꯛꯀꯦ
ꯎꯝ ꯃ‌ꯣꯔꯥ ꯄꯥꯏꯔꯒ ꯂꯥꯛꯎꯀꯣ
ꯀꯔꯤ ꯀꯔꯤ ꯄꯥꯏꯔꯛꯑꯣ ꯍꯥꯏꯕ꯭ꯔꯥ ꯂ‌ꯣꯏꯔꯦꯗ ꯅꯪꯁꯨ ꯅꯣꯏ ꯌꯨꯝꯗ ꯂꯩꯇ꯭ꯔꯣ
ꯑꯣ
ꯑꯁꯨꯛ ꯌꯥꯝ ꯂꯥꯞꯄꯁꯦ ꯑꯩ ꯑꯗꯣ ꯄꯥꯏꯔ ꯂꯥꯛꯇꯣꯏꯕꯀꯣ ꯀꯩꯁꯨ ꯀꯥꯏꯗꯦꯗ ꯂꯥꯛꯀꯦ ꯄꯨꯔꯛꯑꯒ ꯂꯣꯏꯔꯦ ꯀꯔꯤꯔꯥ ꯑꯗ‌ꯣ ꯅꯣꯏ ꯌꯦꯟꯗꯤ ꯂꯩꯕ꯭ꯔꯣ
ꯍꯥꯥ
ꯌꯦꯟ ꯂꯩꯕ꯭ꯔꯣ ꯆꯤꯡꯒꯤ ꯌꯦꯟ ꯂꯩꯕ꯭ꯔꯣ
ꯑ
ꯑꯗꯨꯁꯨ ꯆꯥꯅꯤꯡꯉꯦ ꯂꯩꯔꯗꯤ ꯑꯩ ꯂꯥꯛꯑꯗꯤ ꯄꯤꯖꯧꯀꯣ
ꯅꯪ ꯈꯨꯁꯤ ꯇꯧꯔꯣ ꯂꯥꯛꯔꯒ
ꯑꯁ ꯌꯥꯝ ꯅꯨꯡꯉꯥꯏꯒꯗꯕ ꯃꯥꯜꯂꯦ ꯂꯥꯛꯅꯤꯡꯈ꯭ꯔꯦ ꯑꯩ ꯍꯧꯖꯤꯛ
ꯅꯨꯨꯁꯤ ꯂꯥꯑꯣꯗꯅ ꯗꯨꯗꯤ
ꯑꯁ ꯉꯁꯤꯗꯤ ꯇꯥꯜꯂꯦꯗ ꯅꯣꯏ ꯃꯅꯥꯛꯇ ꯃꯤ ꯂꯩꯇꯕ ꯌꯥꯎꯕꯅꯤꯅ ꯊꯕꯛ ꯆꯤꯟꯗꯣꯏ ꯃꯥꯜꯂꯦ ꯅꯪ ꯂꯣꯛꯇ ꯀꯨꯝꯕꯁꯨ ꯌꯥꯔꯣꯏꯌꯦ ꯀ‌ꯣꯟꯅ ꯂꯥꯛꯑꯒꯦ
ꯍ
ꯌꯥꯏꯗ ꯌꯥꯕ ꯅꯠꯇ꯭ꯔꯣ ꯅꯪꯗꯤ
ꯎꯝ
ꯑꯩꯗꯤ ꯊꯕꯛꯁꯨ ꯂꯩꯇꯦ ꯆꯥꯛꯈꯨꯅꯤꯡꯉꯥꯏꯁꯨ ꯂꯩꯇꯦ ꯌꯨꯝꯗ ꯂꯩꯒꯤꯅꯦ ꯑꯗꯨꯝ
ꯆꯗ ꯄꯨꯕꯤ
ꯑꯩꯣꯏ ꯄꯨꯕꯤꯌ
ꯈꯤꯇꯪ ꯀꯥꯡꯪꯊꯥꯅꯕ